ꯍꯜꯂꯣ ꯆꯔꯦ ꯀꯩꯗꯧꯔꯤꯅꯣ ꯄ ꯄ ꯑ ꯃꯁꯦ ꯑꯣꯛ ꯑꯣꯛꯁꯥ ꯆꯥꯏ
ꯑꯁꯥꯎꯏꯀꯣ
ꯍꯕꯅꯤ ꯑꯩꯈꯣꯏꯗꯤ ꯑꯩ ꯑꯩ ꯑꯣ ꯑꯩ ꯑꯩꯒꯤ ꯀꯥꯗꯣ ꯌꯥꯝ ꯂꯥꯡꯕ ꯑꯗꯨꯒꯤ ꯃꯄꯥꯟ
ꯎꯝ ꯑꯩꯁꯨ ꯆꯥꯛ ꯆꯥꯔꯔꯣꯏꯒꯦꯅ ꯂꯩꯕꯅꯦ ꯑꯗꯣ ꯑꯃꯨꯛ ꯑꯦ ꯍꯋꯥꯏꯒ ꯀꯔꯤꯔꯥ ꯁꯧꯔꯤ ꯊꯣꯡꯉꯦ
ꯍꯥꯎꯑꯣꯅꯤ ꯁꯧꯔꯤꯗꯤ ꯑꯗꯣ ꯅꯪ ꯎꯝ ꯃꯣꯔꯅꯤꯡꯁꯦ ꯄꯣꯔꯇꯨꯒꯜꯒ ꯑꯥꯔꯖꯦꯟꯇꯤꯅꯥ ꯇꯧꯕꯅꯤꯅ ꯄꯣꯔꯇꯨꯒ ꯑꯐꯇꯔ ꯄꯣꯔꯇꯨꯒꯜ ꯑꯔꯖꯦꯟꯇꯤꯅꯥ
ꯑꯩ ꯕꯣꯜ ꯌꯦꯡ ꯅꯤꯡꯗꯦ ꯅꯨꯡꯁꯤ ꯐꯖꯅ ꯇꯨꯝꯒꯦꯅ ꯂꯩꯕꯅꯦ ꯂꯣꯏꯔꯦ ꯃꯤꯠꯁꯤꯡꯗꯣ
ꯃꯤꯠ ꯁꯤꯡꯗꯣ ꯌꯥꯗ꯭ꯔꯦ ꯀꯪꯕꯗꯣ ꯂꯣꯏ ꯃꯅꯨꯡ ꯆꯪꯈ꯭ꯔꯦ
ꯇ ꯗꯕꯒꯦ
ꯎꯝ
ꯑꯩꯁꯨ ꯇꯨꯝꯗꯦ ꯑꯗꯨ ꯑꯣꯏꯔꯁꯨ ꯑꯩꯅ ꯀꯪꯗꯤ ꯀꯪꯗꯕ ꯑꯗꯨꯕꯨ ꯑꯩꯒꯤ ꯍꯦꯜꯇꯤ ꯑꯗꯨꯝ ꯑ
ꯈꯡꯉꯦ ꯈꯡꯉꯦ ꯅꯤ ꯏꯔꯨꯒꯦꯅ ꯂꯩꯔꯤꯕꯅꯤ ꯍꯣꯔꯦꯟ ꯆꯥꯛ ꯆꯥꯕ ꯂꯣꯏꯔꯒ ꯇꯨꯝꯂꯝꯗꯥꯏꯗ ꯏꯔꯨꯔꯒ ꯇꯨꯝꯒꯦ ꯑꯦ ꯁꯤ ꯅꯨꯡꯉꯥꯏꯕ꯭ꯔꯣ
ꯑ ꯀꯁꯤ ꯈꯇꯔ ꯇꯨꯝ
ꯂꯩ ꯅꯨꯡꯉꯥꯏꯕ ꯃꯐꯝꯗ ꯂꯩꯔꯦ ꯍꯥ ꯌꯦꯡꯉꯣ ꯅꯨꯡꯉꯥꯏꯕ ꯃꯐꯝꯗ ꯂꯩꯗꯔꯤꯔꯥ
ꯍ ꯍꯣ
ꯋꯥꯁꯔꯨꯝꯗ ꯂꯩꯕ꯭ꯔꯥ
ꯍꯣꯏ ꯑꯃꯨꯛ ꯊꯣꯛꯂꯛꯄꯒꯤ ꯐꯕ꯭ꯔꯥ ꯍꯧꯖꯤꯛꯇꯤ ꯅꯉꯣ
ꯎꯝ ꯎꯝ ꯆꯥꯃꯟꯕꯒꯦ ꯆꯥꯃꯟ ꯑꯩꯒꯤ ꯋꯥꯁꯔꯨꯝ ꯆꯥꯅꯤꯡꯈ꯭ꯔꯕ꯭ꯔꯥ ꯑꯗꯨꯒꯨꯝꯕꯗꯣ ꯍꯥꯏꯒꯅꯨ ꯕꯦꯛꯒ꯭ꯔꯥꯎꯟꯗ
ꯀꯔꯤ ꯀꯔꯤ ꯄꯦꯒ꯭ꯔꯥ
ꯉꯅꯥ ꯃꯈꯣꯟꯨꯖꯤꯅꯤ ꯌꯥꯒꯦ ꯃꯈꯁꯣꯟꯨ ꯇꯥꯏꯌꯦ
ꯏꯅꯤ ꯎꯥꯏ ꯂꯩꯇ ꯃꯤ ꯌꯥꯝꯅꯤꯅ
ꯍꯣꯏ ꯑꯗꯨꯅꯦ ꯑꯩꯈꯣꯏꯅꯦ ꯃꯤ ꯃꯔꯛꯇ ꯂꯩꯕꯅꯤꯅꯀꯣ ꯕꯦꯛꯒ꯭ꯔꯥꯎꯟꯒꯤ ꯃꯈꯣꯟ ꯇꯥ ꯍꯥꯏꯒꯅ
ꯃꯣꯏ ꯃꯣꯏ ꯍꯣꯏ ꯃꯣꯏ ꯌꯥ ꯀꯟꯅ ꯉꯥꯡꯨꯕ ꯂꯥꯎꯕꯒ ꯑꯗꯨꯒꯤꯥꯏꯅꯤꯇ ꯇꯥꯗ꯭ꯔꯦꯀꯣ ꯍꯧꯖꯤꯛꯇꯤ
ꯍꯣꯏ ꯇꯗ꯭ꯔꯦ
ꯑꯗꯣ ꯍꯌꯦꯡꯁꯦ ꯈꯪꯉꯅꯤ ꯑ ꯏꯁꯣꯛ ꯑꯣ ꯏꯁꯣꯔꯕꯨ ꯁꯞꯄꯣꯔꯠ ꯇꯧꯕ ꯌꯥꯝꯕ꯭ꯔꯥ ꯁꯦꯛꯇ ꯁꯞꯄꯣꯔꯠ ꯇꯧꯕ ꯌꯥꯝꯕ꯭ꯔꯥ ꯍꯗꯣ
ꯑꯗꯨꯅꯤ ꯑꯩꯈꯣꯏꯅꯤ ꯆꯥꯔꯠ ꯆꯠꯀꯅꯤ ꯆꯁ
ꯎꯝ ꯑꯩ ꯁꯠ ꯆꯠꯀꯅꯤ ꯉꯟꯅ ꯍꯧꯒꯠꯂꯒ ꯌꯦꯡꯉꯒ ꯑꯗꯨꯝ ꯔꯦꯗꯤ ꯇꯧꯂꯒ ꯆꯠꯀꯅꯤ
ꯑꯗꯨꯗꯅꯤ
ꯑꯩꯗꯣ ꯂꯣꯛ ꯈꯣꯝꯍꯟꯕ ꯉꯁꯤꯗꯣ
ꯑꯣ ꯂꯣꯛ ꯈꯨꯄ ꯍꯧꯈ꯭ꯔꯕꯥ ꯑꯩꯁꯨ ꯂꯣꯛ ꯈꯨꯒꯦꯔꯥ ꯈꯪꯗꯦ ꯑꯩꯒꯤꯅꯣ ꯕ꯭ꯂꯤꯗꯤꯡ ꯑꯣꯏꯌꯦ ꯉꯁꯥꯏꯅ
꯭ꯂꯗꯤ
ꯎꯝ
ꯑꯗꯤ ꯅꯣꯁ ꯂꯩꯦꯇꯦ ꯇꯧꯗꯕ
ꯂꯣꯛ ꯍꯒꯦ ꯇꯧꯔꯗꯤ ꯑꯗꯨꯝ ꯅꯣ ꯏꯁꯄ꯭ꯂꯦꯠ ꯇꯧꯔꯅꯤ ꯑꯗꯨꯒ ꯂꯣꯛ ꯈꯨꯕ ꯂꯣꯏꯕ ꯃꯇꯝꯗꯁꯨ ꯅꯁ ꯄ꯭ꯔꯦ ꯇꯥ ꯍꯅꯦ
ꯎꯝ
ꯍ ꯈꯪꯗ꯭ꯔꯦꯗ ꯈꯪꯗ꯭ꯔꯦ ꯑꯣ
ꯑ ꯎ ꯀꯔꯤ ꯋꯥꯔꯤ ꯋꯥꯔꯤ ꯁꯅꯁꯦꯕ
ꯍꯗꯦꯅꯦ
ꯪ ꯇꯣꯄꯤꯛ ꯂ ꯊꯔ
ꯅꯨꯄꯤ ꯑꯃꯗꯣ ꯐꯣꯇꯣꯗꯣ ꯊꯥꯔꯛꯀꯦꯅ ꯍꯥꯏꯕꯅꯦ ꯉꯁꯥꯏ
ꯑ ꯑꯗꯣ ꯑꯩꯁꯨꯨ ꯇꯦ ꯁꯃ ꯃꯉꯣꯟꯗ ꯊꯥꯈ꯭ꯔꯕꯅꯦ ꯑꯗꯣ ꯑ ꯔꯔꯤꯄ꯭ꯂꯥꯏ ꯇ ꯑꯣ ꯃꯥ ꯃꯥꯅꯦꯕ ꯑꯩꯒꯤ ꯚꯤꯗꯤꯑꯣ ꯉꯝꯕꯗꯣ ꯃꯥꯅꯦꯕ ꯑꯩ ꯊꯥꯔꯛꯄꯗꯣ ꯉꯁꯥꯏ ꯒ꯭ꯔꯨꯞꯇ ꯑꯗꯨꯗ ꯎꯋꯦꯕ ꯑꯗꯨꯗꯣ ꯍꯣꯏ ꯍꯣꯏ
ꯃꯥꯅ ꯅꯝꯂꯒ ꯇꯧꯕꯗꯨꯣꯀꯣ
ꯍ ꯑꯗꯨꯒ ꯑꯇꯣꯞꯄ ꯁꯤꯡꯒꯜꯒꯤꯁꯨ ꯌꯥꯝ ꯌꯥꯎꯕꯅꯦꯕ ꯃꯉꯣꯟꯗ ꯏꯕꯥꯅꯤ ꯈꯛꯇ ꯑꯃꯨꯛ ꯅꯝꯕꯗꯣ
ꯎꯝ
ꯌꯥꯎꯕꯅꯦꯕ ꯑꯗꯣ ꯑꯩꯒꯤ ꯑꯩꯒꯤ ꯏꯁꯇꯦꯇꯁ ꯅꯨꯄꯤ ꯑꯃꯒ ꯅꯨꯄꯥ ꯑꯃ ꯅꯨꯕꯥꯅꯤꯒꯤ ꯏꯁꯇꯦꯇꯁꯇ ꯐꯖꯩꯀꯣ ꯑꯗꯨꯝ ꯌꯦꯡꯕꯗ ꯀꯩꯅꯣ ꯃꯥꯜꯂꯦꯕ ꯃꯕꯥꯅꯤꯗꯣ
ꯅꯦ
ꯎ ꯐꯖꯩꯌ‌ꯩ
ꯑꯁ ꯑꯩꯒꯤ ꯅꯥꯀꯣꯡꯁꯦ ꯈꯥꯒꯠꯆꯕꯅ ꯂꯣꯏꯔꯦ
ꯑꯗꯣ ꯑ ꯅꯁꯥꯗꯣ ꯏꯪꯍꯟꯒꯅꯨ
ꯃꯈꯀꯣꯡ ꯍꯥꯒꯠꯆꯩ ꯍꯥꯏꯕꯅꯤ
ꯑꯩꯁꯨꯣ ꯎ ꯋꯥꯟ ꯑ ꯑꯩꯁꯨ ꯋꯥꯟ ꯃꯟꯒꯨꯝꯕ ꯁꯨꯔꯦ ꯂꯣꯛ ꯈꯨꯕꯗꯣ ꯑꯗꯨ ꯐꯥꯔꯁꯇ ꯍꯞꯇꯥ ꯑꯃꯁꯦ ꯄꯨꯔꯥ ꯗ꯭ꯔꯥꯏ ꯀꯞꯅꯦ ꯑꯩꯅ ꯈꯨꯕꯗꯣ ꯑꯗꯣ ꯑꯃꯨꯛ ꯋꯦꯠ ꯈꯨꯕꯗꯣ ꯍꯧꯖꯤꯛ ꯐꯥꯎ ꯈꯨꯔꯦꯅꯦ ꯑꯃꯨ ꯍꯥꯏ ꯑꯩꯗꯤ ꯑꯩꯒꯤ ꯑꯁꯃꯥꯒꯤꯗꯨꯅꯁꯨ ꯇꯧꯕ ꯑꯩꯗꯤ ꯂꯣꯛ ꯈꯨꯕ ꯍꯧꯔꯗꯤ ꯁꯤꯒꯦ ꯇꯧꯋꯦ ꯉꯁꯥꯏ ꯑꯩ ꯑꯩ ꯍꯧꯖꯤꯛꯇ ꯀꯩꯅꯣꯝꯃ ꯆꯥꯔꯒ ꯃꯦꯡꯒꯣ ꯆꯥꯔꯒ ꯂꯣꯛ ꯍꯨꯕ ꯍꯋꯥ ꯑꯩ ꯍꯥꯏꯒꯅꯨ ꯑꯩꯒꯤ ꯀꯣꯛꯁꯦ ꯌꯥꯝ ꯆꯥꯎꯅ ꯊꯣꯛꯄꯅꯤ ꯑꯩꯒꯤ ꯋꯥꯈꯜꯗ
ꯕꯤꯛꯁ ꯕꯤꯛꯁꯀꯤ ꯃꯤꯊꯥꯏꯗꯣ ꯑꯗꯨꯝ ꯆꯥꯎꯋꯣ ꯑꯣ ꯂꯣꯛ ꯍꯨꯅꯤꯡꯕ ꯃꯇꯝꯗ ꯑꯗꯨ ꯁꯥꯔꯗꯤ ꯑꯩꯈꯣꯏꯒꯤ ꯄꯌ ꯏꯪ ꯂꯥꯎꯕꯒꯤ ꯑꯃ ꯂꯥꯛꯑꯦꯗꯅ
ꯍꯣꯏ ꯑꯩ ꯍꯥꯏꯒꯅꯨ ꯑꯗꯨꯒ ꯈꯨꯔ ꯈꯨꯔꯒ ꯑꯃꯨꯛ ꯑꯣꯕꯅꯦ ꯑꯩꯗꯣ ꯈꯃꯟꯕꯒꯤꯀꯣ ꯑꯗꯨꯒ ꯄꯤꯁꯨꯂꯣꯏ ꯇꯥꯈ꯭ꯔꯕꯅꯦ ꯑꯩꯒꯤ ꯃꯤꯠꯁꯦ ꯄꯨꯔꯥ ꯉꯥꯡꯕꯅꯦ ꯍꯥꯏꯗꯤ ꯑꯦꯂꯔꯖꯤ ꯇꯧꯕꯅꯤ ꯇꯧꯕꯒꯤꯅꯦꯕ ꯐꯦꯟ ꯃꯃꯥꯡꯗꯁꯨ ꯂꯩꯔꯦ ꯑꯩꯗꯣ ꯐꯦꯟꯒꯨꯝꯕꯕꯁꯤꯦ ꯌꯥꯗꯕꯅꯦꯕ ꯍꯥꯏꯗꯤ ꯐꯦꯟꯒꯨꯝꯕꯗꯤ ꯗꯁꯀꯨꯝꯕꯗꯣ ꯎꯠꯊꯣꯔꯛꯑꯦꯅ ꯐꯦꯟꯗꯨꯗꯒꯤ ꯑꯗꯨꯒꯤ ꯌꯥ ꯌꯥꯗꯤꯦ
ꯑꯗꯨꯅꯤ
ꯃꯊꯟꯗꯤ ꯂꯩꯕ꯭ꯔꯣ
ꯍꯣꯏ ꯊꯟꯗꯅꯤ ꯆꯥꯛꯁꯨ ꯂꯥꯝꯃꯦ ꯏꯔꯨꯁꯨ ꯏꯔꯨꯅꯤꯡꯉꯦ
ꯔꯨꯝꯃꯦꯠꯇꯨꯗꯤ ꯑꯦ ꯅꯠꯇꯦ ꯅꯪꯒꯤ ꯅꯦꯛꯁ ꯁ꯭ꯇꯣꯔꯗꯗꯤ ꯂꯥꯛꯈ꯭ꯔꯕꯣ
ꯑ ꯂꯔꯤꯛ ꯄꯥꯔꯌꯦ ꯇꯥꯗꯕ꯭ꯔꯣ
ꯀꯟꯅ ꯀꯟꯅ ꯄꯥꯕ꯭ꯔꯥ
ꯍꯣꯏ ꯀꯟꯅ ꯐꯪꯅꯤ ꯃꯤꯗꯤ ꯏꯝ ꯂꯩꯕꯅꯤꯅ ꯅꯦꯛꯁꯤꯀ ꯑꯣ ꯅꯦꯛꯁ ꯃꯟꯗꯦ ꯎꯝ
ꯃ ꯆꯠꯂꯁꯨ ꯑꯗꯨꯝ ꯃꯥꯒꯤ ꯗ꯭ꯌꯨꯇꯤ ꯈꯪꯉꯒ ꯇꯧꯋꯦ
ꯑꯗꯨꯅꯦ ꯍꯣꯏ ꯑꯗꯨꯗꯣ ꯈꯪꯗꯦꯕ
ꯑꯩꯈꯣꯏꯗꯤ ꯏꯁ ꯋꯥꯏ ꯍꯥꯏꯅꯀꯣ ꯇꯨꯝꯈ꯭ꯔꯅꯤ
ꯑꯗꯨꯅꯦ ꯃꯤꯗꯤ ꯀꯣꯏꯕ ꯆꯠꯂꯁꯨ ꯍꯣꯏ ꯑꯗꯨꯅꯤ ꯑꯩꯈꯣꯏꯗꯤ ꯑꯗꯨꯝ ꯇꯧ ꯇ ꯑꯩꯅ ꯃ ꯄꯥꯥꯟꯖꯥ ꯂꯣꯏꯁꯁꯨ ꯇ ꯑꯦ ꯀꯥꯏꯁꯨ ꯀꯥꯏꯗꯦ ꯍꯥꯏꯅ ꯑꯗꯨꯝ ꯂꯩꯊꯣꯛꯄ ꯍꯣꯏ ꯅꯠꯇꯕ ꯃꯥꯜꯂꯦ ꯑꯦꯗꯚꯥꯟꯁ ꯇꯧꯕ ꯃꯥꯜꯂꯦ ꯍꯥꯏꯕꯗꯤ ꯃꯥ ꯅꯣ ꯃꯥꯒꯤ ꯑꯦꯛꯖꯥꯝ ꯅꯨꯃꯤꯠꯇ ꯃꯥꯒꯤ ꯕꯥꯔꯗꯦ ꯇꯥꯛꯄ ꯖꯨꯂꯥꯏꯗꯅꯤ ꯁꯦꯝꯦꯡꯕꯗ ꯑꯦꯗꯚꯥꯟꯁ ꯇꯧꯕ
ꯏꯁ ꯀꯥꯏꯗꯦꯅꯦ ꯎꯝ ꯕꯥꯔꯗꯦ ꯇꯧꯕꯗꯤ ꯂꯥꯏꯛ ꯑ ꯊꯥꯔꯇꯤ ꯃꯤꯅꯤꯠꯁꯨ ꯂꯧꯔꯣꯏꯅ
ꯍꯣꯏ ꯑꯗꯨ ꯃꯥ ꯑꯦꯗꯚꯥꯟꯁ ꯇꯧꯕ ꯃꯥꯜꯂꯦ ꯉꯁꯥꯏ ꯂꯥꯛꯑꯒ ꯀꯦꯛ ꯄꯤꯕ ꯑꯗꯨ ꯍꯥꯎꯋꯦ ꯃꯥꯒꯤꯀꯩꯗꯣ ꯁꯣꯐ ꯑꯣꯏꯔꯒ
ꯑꯣ ꯑꯩꯅ ꯌꯦꯡꯕꯗꯗꯤ ꯍꯥꯎꯒꯗꯕ ꯃꯥꯟꯗꯕ
ꯍꯋꯣꯏ ꯍꯋꯦ
ꯀꯂꯔꯗꯨꯒ
꯭ꯂꯨꯕꯦꯔꯤ ꯌꯦꯅꯦ ꯍꯥꯏꯌꯦꯦ
ꯑ ꯑꯗꯣ ꯑꯗꯨ ꯑꯗꯨꯒ ꯑꯃ ꯕ꯭ꯔꯦꯁ ꯍꯥꯞꯄꯗꯣ
ꯑꯥ
ꯑꯗꯨꯗꯤ ꯌꯨꯝꯗ ꯂꯩꯔꯦ ꯃꯥꯁꯨ
ꯑ
ꯃꯌꯨꯝꯗ ꯂꯩꯕ꯭ꯔꯥ
ꯍꯣꯏ ꯂꯩꯔꯝꯒꯅꯤ ꯂꯩꯔꯝꯒꯅꯤ ꯍꯣꯏ ꯃꯄꯥꯟ ꯊꯣꯛꯑꯣ
ꯃꯥ ꯂꯩꯃꯤꯟꯅꯕꯗꯣ ꯃꯅꯥꯎ ꯐꯅꯤꯀꯣ ꯃꯥꯒꯤ ꯎꯝ ꯎꯝ ꯎꯝ
ꯃꯥ ꯀꯗꯤꯗ ꯂꯩꯥꯏꯕ
ꯑꯣ ꯃꯤ ꯐꯕ꯭ꯔꯥ ꯅꯨꯡꯉꯥꯏꯔꯝꯒꯅꯤꯗ ꯀꯁꯦꯜꯅ ꯑꯣꯏꯔꯗꯤꯀꯣ
ꯍꯣꯏ ꯑꯗꯨꯕꯨ ꯀꯣꯏ ꯃꯥꯁꯦ ꯑꯥꯔ ꯕꯤ ꯁꯤ ꯁꯤꯗ ꯀꯔꯤꯅꯣ ꯀꯣꯌꯔꯒꯤ ꯌꯥꯎꯕꯀꯣ ꯑꯗꯨꯒꯤ ꯃꯣꯏꯕꯨꯅꯦ ꯀꯣꯏ ꯄꯩꯁꯥꯥꯁꯦ ꯍꯥꯏꯔꯒ ꯑꯗꯨꯝ ꯆꯠꯁꯤ ꯆꯠꯁꯤꯅꯦ ꯍꯥꯏꯒꯅꯤ ꯆꯠꯂꯝꯗꯥꯏꯗ ꯄ꯭ꯂꯥꯟ ꯑꯃ ꯀꯦꯟꯁꯦꯜ ꯇꯧꯒꯟꯕꯗꯣ
ꯎꯝ ꯎꯝ
ꯇꯧꯒꯅꯕꯅꯤ ꯃꯣꯏ
ꯑꯩꯗ ꯑꯗꯨ ꯅꯨꯄꯤꯗꯣ ꯍꯟꯗꯛ ꯈꯛꯇꯔ ꯁꯤꯗ ꯂꯥꯛꯄ
ꯈꯪꯗꯦ ꯂꯥꯁ ꯏꯌꯥꯔꯅ ꯑꯣꯏꯔꯝꯅꯦ
ꯎꯝ
ꯂꯥꯁ ꯌꯔ ꯌꯨꯝ ꯆꯠꯂꯝ ꯂꯥꯁ ꯌꯔ ꯂꯥꯁ ꯌꯔꯅ ꯂꯩꯔꯦ
ꯎꯝ
ꯂꯥꯁꯇ꯭ ꯌꯦꯥꯔ ꯗꯥ ꯂꯩꯕꯅꯦ ꯑꯣꯀꯦ ꯃ ꯊꯣꯗꯦ ꯃ ꯊꯧꯗꯦ ꯄꯨꯛꯅ ꯃꯔꯣ ꯑꯃ ꯅꯨꯡꯁꯤꯠ ꯂꯩꯕꯅꯤ ꯈꯪꯗ꯭ꯔꯦ
ꯑꯩꯗꯤ ꯄꯣꯛ ꯅꯨꯡꯁꯤꯠ ꯂꯩꯔꯗꯤ ꯒ꯭ꯂꯥꯁꯇꯣ ꯑꯅꯤ ꯑꯍꯨꯝ ꯃꯔꯤ ꯊꯛꯑꯒ ꯅꯝꯐꯨ ꯊꯛꯑꯒ ꯕꯥꯠꯔꯨꯝꯗ ꯆꯠꯂꯒ ꯑꯣꯕꯅꯦ ꯑꯗꯣ ꯏꯁꯤꯡꯗꯣ ꯂꯣꯏ ꯊꯣꯛꯂꯛꯄꯗ ꯄꯨꯔꯥ ꯑꯦꯁꯤꯠ ꯑꯗꯨ ꯁꯤꯟꯕꯗꯣ ꯇꯦꯁꯇꯣ ꯊꯣꯛꯂꯛꯀꯅꯦꯕ ꯑꯗꯨ ꯇꯧꯔꯨꯗꯣꯏꯅꯦ ꯅꯨꯡꯉꯥꯏꯈ꯭ꯔꯅꯤ ꯄꯨꯛꯇꯣ
ꯇꯧꯋ ꯑꯩꯁꯨ ꯇꯧꯒꯅꯤ ꯑꯩꯗꯤ ꯅꯨꯡꯁꯤꯠ ꯌꯥꯝ ꯀꯒꯟꯂꯦ ꯎꯝ
ꯅꯪꯒꯤ ꯎꯝ
ꯈꯪꯉꯦꯪ
ꯍꯠꯇꯣ ꯃꯅꯨꯡꯗ ꯊꯤꯜꯂꯒ ꯅꯝꯐꯨꯗꯣꯛꯑꯣ ꯑꯗꯨꯒ ꯅꯝꯐꯨꯗ ꯇꯧꯒꯗꯕꯅꯦ ꯑꯩꯁꯨ ꯑꯣꯏ ꯍꯥꯏꯔꯒ ꯋꯥꯁꯔꯨꯝꯗꯀꯣ ꯑꯁ ꯑꯗꯨ ꯂꯣꯏꯅ ꯊꯣꯛꯂꯛꯄꯒꯤ ꯒ꯭ꯂꯥꯁꯇꯣ ꯅꯪ ꯕꯣꯇꯜ ꯂꯤꯇꯔ ꯑꯃꯒꯤꯗꯣ ꯑꯗꯨꯝ ꯑꯃ ꯑꯅꯤ ꯑꯗꯨꯝ ꯅꯝꯐꯨ ꯊꯛꯑꯣ ꯑꯣꯅꯤꯡꯉꯁꯨ ꯅꯝꯐꯨ ꯑꯣꯔꯒ ꯃꯨꯛ ꯊꯛꯄ ꯃꯨꯛ ꯑꯣꯕ ꯑꯗꯨ ꯑꯣꯠꯊꯣꯛꯄꯗ ꯃꯥꯒꯤ ꯇꯦꯁꯇꯣ ꯁꯤꯟꯕ ꯇꯦꯁ ꯊꯣꯛꯂꯛꯀꯅꯦꯕ ꯑꯗꯨꯗꯣ ꯑꯦꯁꯤꯠ ꯑꯦꯁꯤꯠ ꯕ ꯍꯣꯏ ꯑꯩꯈꯣꯏꯒꯤ ꯦꯁꯇ꯭ꯔꯤꯛꯀꯤꯀꯣ
ꯎꯝ
ꯑꯗꯨ
ꯉꯔꯛꯄ ꯅꯨꯄꯤ ꯑꯃ ꯌꯥ ꯐꯥꯕ ꯅꯨꯄꯤꯗꯨꯗꯤ ꯃꯥꯒꯤꯗꯨ ꯀꯣꯁꯤꯞ ꯇꯧ ꯌꯥꯗꯦ ꯍꯥꯏꯕꯅꯤ ꯃꯉꯣꯟꯗ ꯃꯔꯛ ꯇ꯭ꯔꯥꯏ ꯇꯋꯣ ꯎꯝ ꯆꯥꯛ ꯆꯥꯛ ꯍꯦꯒꯦꯀꯣ ꯍꯣꯔꯔꯦꯟ ꯐ꯭ꯔꯤ ꯂꯔ ꯑꯗꯨꯒꯃꯨ ꯀꯥꯎꯗꯔꯣ
ꯆꯥꯛ ꯆꯥꯈꯤꯒꯦ ꯍꯥꯏꯕ꯭ꯔꯥ ꯍꯧꯖꯤꯛ
ꯍꯣꯏ ꯆꯥꯛ ꯆꯥꯒꯦ ꯑꯗꯨꯒ ꯏꯔꯨꯁꯨ ꯏꯔꯨꯒꯦ
ꯆꯥꯔꯣ ꯆꯥꯔꯣ ꯆꯥꯔꯣ ꯇꯧꯔꯛꯀꯅꯤ ꯍꯥꯏ
ꯍꯣꯏ ꯍꯣꯏ ꯊꯝꯃꯦꯀꯣ ꯎꯝ